ꯇꯥꯕ꯭ꯔꯣ ꯎꯝ ꯇꯥꯏꯌꯦ
ꯀꯗꯧꯔꯤꯅ‌ꯣ ꯍꯨꯖꯤꯛꯇꯤ
ꯗꯨꯨꯝ ꯍꯤꯞꯄ ꯂꯩ ꯏ ꯑꯉꯥꯡ ꯇꯨꯝꯍꯜꯂꯤ
ꯎꯝ ꯅꯪꯒꯤ ꯅꯨꯡꯁꯤ ꯅꯥꯏꯠ
ꯑꯩꯈꯣꯏꯅꯤ ꯑꯩꯈꯣꯏꯅꯤꯒꯤ ꯂꯤꯕꯤꯌꯣ ꯍꯥꯏꯔꯣ
ꯑꯥꯎ
ꯈꯣꯏꯅꯤꯁꯦ ꯀ꯭ꯂꯥꯁ ꯁꯤꯛꯁꯇꯒꯤ ꯑꯗꯨꯝ ꯅꯨꯡꯁꯤꯅꯔꯛꯑꯦ ꯃꯥꯗꯤ ꯑꯩꯉꯣꯟꯗꯒꯤ ꯈꯔꯗꯤ ꯍꯜꯂꯦ
ꯑꯣ
ꯍꯤ ꯑꯍꯨꯝ ꯃꯔꯤꯒꯨꯝꯕꯗꯤ ꯍꯜꯂꯦꯀꯣ ꯃꯥꯅ꯫
ꯎꯝ
ꯃꯥꯅ ꯇ꯭ꯋ‌ꯦꯟꯇꯤ ꯐꯣꯔ ꯇ꯭ꯋ‌ꯦꯟꯇꯤ ꯐꯥꯏꯚ
ꯎꯝ
ꯆꯍꯤ ꯃꯔꯤꯒꯨꯝꯕꯗꯤ ꯍꯜꯂꯦ ꯃꯥꯅ ꯑꯗꯨ ꯑꯩꯈꯣꯏꯅꯤꯁꯦ ꯑꯩꯅ ꯀ꯭ꯂꯥꯁ ꯁꯤꯛꯁ ꯑꯩꯁꯦ ꯅꯨꯄꯥ ꯑꯝꯐꯥꯎ ꯀꯣꯏꯗ꯭ꯔꯤꯕ꯫ ꯑꯗꯨ ꯃꯇꯝꯗꯣ ꯃꯥꯅ ꯑꯩꯒꯤ ꯐꯥꯔꯁ ꯁꯨ ꯐꯥꯔꯁ ꯑꯣꯏꯕ ꯂꯥꯁꯁꯨ ꯂꯥꯁ ꯑꯣꯏꯕ
ꯎꯝ ꯌꯥꯝ ꯁꯤꯡꯉꯦ ꯃꯥꯁꯨ ꯂꯨꯅ ꯇꯧꯔꯝꯅꯤ ꯑꯗꯨꯗꯤ ꯅꯨꯡꯁꯤꯅꯔꯛꯄ ꯀꯨꯏꯔ‌ꯦ ꯌꯥꯝ ꯐꯩꯌ‌ꯦ
ꯅꯣꯛꯅꯤꯡꯕꯗꯤ ꯑꯩꯈꯣꯏꯅꯤꯒꯤ ꯑꯩꯈꯣꯏꯒꯤ ꯋꯥꯔꯤꯗꯣ ꯃꯥꯅ ꯅꯨꯡꯁꯤꯌꯦꯅ ꯍꯥꯏꯔꯛꯄ ꯃꯇꯝꯗꯗꯨꯗꯤ ꯆꯤꯊꯤ ꯄꯤꯅꯩꯌꯦꯕ ꯫ ꯐꯣꯟ ꯄꯥꯏꯕꯗꯤ ꯄꯥꯏꯌꯦ ꯑꯗꯨꯕꯨ ꯌꯥꯝꯅ ꯄꯥꯏꯅꯗ꯭ꯔꯤꯕ ꯐꯣꯟꯗꯣ ꯫
ꯏꯁꯦꯀ
ꯑꯩꯈꯣꯏꯗꯗꯤ ꯅꯦꯠ ꯂꯥꯛꯇ꯭ꯔꯦꯕ ꯑꯗꯨ ꯃꯇꯝꯗꯨꯗꯀꯣ ꯑꯗꯨꯗꯒꯤ ꯃꯥꯁꯦ ꯆꯦꯗꯒꯤ ꯆꯦꯊꯤ ꯄꯤꯔꯛꯑꯦ ꯄꯤꯔꯛꯄꯗꯣ ꯏꯃꯥꯟꯅꯕꯤꯒꯤꯔꯥ ꯃꯐꯝ ꯃꯔꯥꯡ ꯈꯪꯗ꯭ꯔꯦꯕ
ꯎꯝ
ꯑꯗꯣ ꯏꯃꯥꯟꯅꯕꯤꯗꯣ ꯀꯅꯥꯒꯤꯅꯣ ꯆꯤꯊꯤ ꯄꯤꯔꯛꯄꯗꯣꯅ ꯏꯃꯥꯟꯅꯕꯤꯗ ꯍꯪꯕ ꯫ ꯑꯗꯣ ꯃꯥꯅ ꯑꯣꯅꯥ ꯇꯥꯏꯅꯥ ꯂꯣꯏ ꯈꯨꯝꯈ꯭ꯔꯦꯕ
ꯑꯣ
ꯀꯅꯥꯒꯤꯅꯣ ꯍꯥꯏꯔꯒ ꯏꯃꯥ ꯅꯝꯕꯤꯒꯦꯔꯥ ꯍꯥꯏꯕ ꯍꯥꯏꯕ ꯀꯥꯟꯗꯨꯗ ꯃꯥꯁꯨ ꯑꯣꯟꯅ ꯇꯩꯅꯥꯟ ꯈꯣꯕꯒꯤ ꯏꯃꯥꯟꯅꯕꯤꯅꯦꯅ ꯈꯟꯕꯅꯦꯕ ꯊꯦꯝꯕ ꯑꯗꯨꯗꯤ ꯑꯩ ꯊꯦꯝꯕꯖꯥꯠꯅꯦꯕ ꯑꯗꯣ ꯏꯃꯥꯟꯅꯕꯤꯗꯣ ꯃꯉꯣꯟ ꯃꯉꯣꯟ ꯃꯥꯅ ꯃꯉꯣꯟꯗ ꯊꯦꯝꯂꯛꯄꯅꯦꯅ ꯃꯥꯗꯤ ꯌꯥꯈ꯭ꯔꯕꯅꯦꯕ
ꯑꯣꯁꯤ
ꯑꯗꯨ ꯃꯥꯗꯤ ꯌꯥꯊꯣꯛꯈ꯭ꯔꯕꯅꯦ ꯑꯗꯨꯕꯨ ꯀꯣꯟꯅ ꯈꯪꯅꯔ ꯀꯥꯟꯗꯨꯗ ꯑꯗꯨ ꯅꯠꯇꯦ ꯅꯪꯕꯨꯅꯦꯅ ꯑꯗꯨꯝ ꯑꯃꯨꯛ ꯍꯥꯏꯔꯛꯄ ꯑꯁ ꯌꯥꯝ ꯅꯣꯛꯅꯤꯡꯕꯅꯤ ꯏꯀꯥꯏꯕꯒ ꯅꯣꯛꯅꯤꯡꯕꯒ
ꯑꯣ
ꯑꯩꯗꯤ ꯏꯃꯥꯟꯅꯕꯤꯗ ꯃꯥꯗꯤ ꯆꯤꯊꯤ ꯏꯕ ꯍꯩꯇꯦꯕ ꯃꯥꯗꯤ ꯁ꯭ꯀꯨꯜ ꯀꯥꯕꯗꯣ ꯌꯥꯝꯅ ꯀꯩꯅꯣ ꯇꯧꯗꯕꯅꯤꯅ ꯑꯩꯉꯣꯟꯗ ꯆꯤꯊꯤ ꯏꯕ ꯕꯤꯌꯣ ꯍꯥꯏꯌꯦ ꯅꯪꯅ ꯑꯃꯨꯛ ꯔꯤꯄ꯭ꯂꯥꯢ ꯇꯧꯕꯤꯌꯣ ꯍꯥꯏꯔꯒ ꯄꯤꯌꯣꯔꯥ ꯍꯥꯏ ꯑꯩꯅ ꯍꯪꯉꯦꯕ ꯃꯉꯣꯟꯗ
ꯎꯝ
ꯍꯪꯒꯦ ꯌꯥꯔꯦ ꯍꯥꯏꯗꯣꯛꯈ꯭ꯔꯣ ꯍꯥꯏꯔꯦ ꯑꯗꯨꯕꯨ ꯑꯉꯥꯡꯒꯤꯁꯦ ꯊꯤꯒꯨꯝꯅ ꯑꯗꯨ ꯃꯇꯝꯗꯤ ꯌꯥꯝ ꯑꯉꯥꯡ ꯑꯣꯏꯔꯦꯑꯕ ꯑꯗꯨꯗꯒꯤ ꯑꯥꯏ ꯂꯚ ꯌꯨ ꯑ ꯂꯚ ꯌꯨ ꯇꯨ ꯑꯥꯏꯁ ꯃꯤꯁ ꯌꯨ ꯫
ꯎꯝ
ꯑꯗꯨꯒꯨꯝꯕꯗꯣ ꯌꯥꯝ ꯏ ꯁꯤꯜꯂꯒ ꯄꯤꯕꯤꯕꯅꯦ ꯑꯗꯨꯒ ꯃꯥꯅ ꯑꯃꯨꯛ ꯈꯜꯂꯤꯕꯗꯤ ꯑꯗꯣ ꯑꯩꯅ ꯑꯃꯨꯛ ꯔꯤꯄ꯭ꯂꯥꯏ ꯇꯧꯕꯅꯤꯅ ꯃꯥꯗꯤ ꯑꯃꯨꯛ ꯑꯣꯟꯅ ꯇꯩꯅ ꯑꯃꯨꯛ ꯈꯟꯈ꯭ꯔꯦꯕ ꯅꯣꯛꯅꯤꯡꯕꯅꯦ ꯑꯩꯈꯣꯏꯅꯤ ꯋꯥꯔꯤꯁꯦ ꯀ꯭ꯂꯥꯁꯇꯗꯤ ꯑꯗꯨꯝ ꯂꯣꯏꯅ ꯑꯣꯟꯅ ꯇꯩꯅꯔ ꯂꯩꯔꯕ꯫ ꯑꯩꯉꯣꯟꯗ ꯑꯃꯨꯛ ꯍꯥꯏꯔ ꯑꯦ ꯑꯩꯁꯨ ꯌꯥꯗꯕꯅꯦ ꯑꯗꯨꯕꯨ ꯃꯃꯥꯟꯅꯕ ꯑꯃꯅ ꯑꯁ ꯍꯥꯏꯒꯠꯕꯁꯦ ꯁꯤꯅ ꯑꯗꯨꯝ ꯍꯟꯖꯤꯟ ꯍꯟꯖꯤꯟ ꯍꯥꯏꯔꯛꯄꯗ ꯈꯥꯡꯕ ꯉꯝꯗꯅ ꯑꯉꯥꯡꯁꯨ ꯑꯉꯥꯡ ꯑꯣꯏꯔꯤ ꯑꯗꯨꯝ ꯅꯨꯡꯁꯤꯕ ꯃꯁꯛꯁꯨ ꯈꯪꯗ꯭ꯔꯦ ꯑꯗꯨꯕꯨ ꯑꯗꯨꯝ ꯌꯥꯊꯣꯛ ꯀꯈ꯭ꯔꯦꯕ ꯅꯨꯡꯁꯤꯕ ꯃ ꯁꯛ ꯈꯪꯗꯅ ꯑꯗꯨꯝ ꯀꯣꯏꯔ ꯀꯣꯏꯔ ꯆ ꯀꯥꯟꯗ ꯑꯗꯨꯝ ꯅꯨꯡꯁꯤꯟꯅꯔꯦ
ꯎꯝ
ꯅꯨꯡꯁꯤꯅꯔꯒ ꯆꯍꯤ ꯃꯔꯤ ꯃꯉꯥ ꯑꯩꯅ ꯀ꯭ꯂꯥꯁ ꯁꯤꯛꯁ ꯁꯚꯦꯟ ꯑꯦꯠ ꯅꯥꯏꯟ ꯇꯦꯟꯗ ꯑꯗꯨꯝ ꯅꯨꯡꯁꯤꯅꯔꯒ ꯑꯗꯨꯝ ꯊꯨꯡꯅꯈ꯭ꯔꯦ
ꯎ ꯌꯥꯝ ꯐꯌꯦ
ꯀ꯭ꯂꯥꯁ ꯁꯤꯛꯁ ꯁꯚꯦꯟ ꯑꯦꯠ ꯅꯥꯏꯟ ꯇꯦꯟ ꯆꯍꯤ ꯃꯔꯤ ꯃꯉꯥ ꯑꯗꯨꯝ ꯃꯉꯥꯗꯤ ꯌꯥꯝ ꯁꯨꯔꯦ ꯆꯍꯤ ꯃꯔꯤ ꯇꯪꯈꯥꯏꯒꯨꯝꯕꯀꯣ
ꯑꯣ
ꯑꯗꯨꯝ ꯅꯨꯡꯁꯤꯅꯔꯒ ꯌꯨꯝ ꯄꯥꯟꯈ꯭ꯔꯦ ꯑꯩꯈꯣꯏ ꯑꯅꯤꯁꯦ
ꯎ
ꯃꯥꯗꯤ ꯑꯩꯅ ꯀ꯭ꯂꯥꯁ ꯁꯤꯛꯁ ꯀꯥꯔꯤꯉꯩꯗꯗꯤ ꯃꯥꯗꯤ ꯀꯩꯅꯣ ꯇꯧꯔꯕꯅꯦ
ꯎꯝ
ꯀ꯭ꯂꯥꯁ ꯇꯦꯟ ꯊꯥꯕ ꯂꯣꯏꯔꯕꯅꯤ ꯃꯥꯗꯤ ꯑꯩꯅ ꯀ꯭ꯂꯥꯁ ꯁꯤꯁꯛ ꯀꯥꯔꯤꯉꯩꯗꯨꯗ
ꯌꯥꯝ ꯐꯩꯌꯦ ꯅꯅꯦ ꯅꯨꯡꯁꯤꯅꯕ ꯊꯝ ꯑꯗꯨ
ꯎꯛꯇ ꯑꯗꯨꯝ ꯍꯣꯏ ꯑꯩꯁꯨ ꯊꯨꯡꯅꯒꯅꯤꯅꯗꯤ ꯈꯟꯕꯨꯗꯤ ꯈꯟꯗꯦ ꯑꯗꯨꯕꯨ ꯑꯩꯅ ꯑꯩꯈꯣꯏꯅꯤ ꯊꯨꯡꯅꯥꯕꯗꯨꯁꯨ ꯑꯩꯅ ꯇꯣꯛꯅꯔꯁꯤ ꯍꯥꯏꯕ ꯑꯩꯅ ꯊꯨꯡꯅꯕ ꯅꯨꯃꯤꯠꯇꯣ ꯁꯦꯝꯦꯅꯕꯠꯇꯣ ꯅ ꯃꯤ ꯃꯅꯤ ꯑꯗꯨꯣꯁꯨ
ꯀꯗ ꯍꯋꯥꯒꯤꯠꯇꯦ ꯔꯗꯤꯦ
ꯁꯒꯦ ꯁꯦ ꯄꯅꯥꯠꯇ ꯑꯗꯨꯔ ꯃꯠꯇꯁꯨ ꯀꯣ
ꯑꯥ
ꯃꯥꯅ ꯑꯩ ꯎꯅꯕ ꯂꯥꯛꯄ ꯑꯩꯈꯣꯏꯗꯀꯣ ꯑꯩ ꯎꯅꯕ ꯂꯥꯛ ꯑꯦ ꯑꯗꯨ ꯀꯥꯟꯗꯨꯗ ꯑꯩꯅ ꯇꯣꯛꯅꯔꯁꯦ ꯍꯥꯏꯕꯗꯣ ꯃꯥꯁꯨ ꯁꯥꯎꯕꯒꯤ ꯂꯥꯛꯄꯅꯦꯕ ꯫
ꯑꯥ
ꯑꯩ ꯅꯪ ꯅꯨꯡꯁꯤꯗ꯭ꯔꯦ ꯑꯩ ꯇꯣꯛꯅꯔꯒꯦꯅ ꯑꯩꯅꯦ ꯍꯥꯏꯕꯒꯤ ꯃꯁꯨ ꯁꯥꯎꯔꯒ ꯅꯨꯡꯗꯥꯡ ꯄꯨꯡ ꯇꯔꯥ ꯑꯗꯨꯋꯥꯏꯗ ꯂꯥꯛꯑꯦꯕ ꯂꯥꯛꯄ ꯀꯥꯟꯗꯨꯗ ꯑꯩꯈꯣꯏꯅꯤꯁꯦ ꯊꯣꯛꯑꯒ ꯈꯠꯅꯔꯒ ꯁꯨꯃꯥꯡꯂꯗ ꯊꯣꯛꯑꯒ ꯈꯠꯅ ꯂꯩꯀꯥꯟꯗ ꯑꯩꯒꯤ ꯏꯄꯥꯗꯣ ꯃꯥꯗꯤ ꯀꯣꯏꯕ ꯆꯠꯄꯖꯥꯠꯅꯦꯕ ꯃꯤ ꯃꯌꯨꯝꯗꯨꯗ
ꯑꯥ
ꯀꯣꯏꯕ ꯆꯠꯂꯒ ꯍꯜꯂꯛꯄꯗꯣ ꯑꯩꯗꯣ ꯈꯪꯗꯕ ꯃꯥꯅ ꯍꯦꯛ ꯎꯕꯗ ꯑꯩꯈꯣꯏꯅꯤꯁꯦ ꯀꯤꯕꯅ ꯆꯦꯜꯂꯦꯕ ꯑꯩꯈꯣꯏ ꯑꯅꯤꯁꯦ
ꯑꯥ
ꯏꯄꯥꯁꯦ ꯀꯤꯕꯅ ꯆꯦꯜꯂꯦ ꯀꯤꯕꯒꯤ ꯆꯦꯜꯂꯦ ꯆꯦꯟꯕꯒ
ꯕꯕꯥꯅ ꯎꯕ ꯎꯕꯤꯕ ꯅꯪꯕꯨ
ꯑꯥꯎ ꯑꯩꯈꯣꯏꯅꯤ ꯂꯦꯞꯄꯒ ꯋꯥꯔꯤ ꯁꯥꯟꯅꯕꯗꯣ ꯑꯩꯈꯣꯏꯅꯤ ꯅꯨꯡꯁꯤꯅꯩ ꯍꯥꯏꯕꯁꯦ ꯃꯣꯏꯁꯨ ꯈꯪꯕꯒꯤ ꯌꯥꯗꯕꯅꯦꯕ ꯑꯩꯈꯣꯏ ꯏꯃꯥꯒ ꯏꯄꯥꯍꯣꯏꯅꯀꯣ ꯌꯥꯗꯦꯕ ꯅꯨꯡꯁꯤꯅꯕ ꯌꯥꯗꯦꯅ ꯃꯣꯏꯁꯨ ꯈꯪꯕꯏ ꯑꯗꯨꯃꯥꯏꯅ ꯍꯥꯏꯕꯗꯣ ꯑꯩꯈꯣꯏꯅꯤꯁꯦ ꯈꯠꯅꯥ ꯂꯦꯞ ꯂꯩꯕꯅꯦꯕ ꯑꯩꯈꯣꯏꯅꯤꯁꯦ ꯇꯣꯛꯑꯁꯦ ꯑꯩꯅ ꯍꯥꯏꯕ ꯃꯥꯅ ꯇꯣꯛꯄ ꯌꯥꯔꯣꯏ ꯍꯥꯏꯕ ꯑꯩꯅ ꯇꯣꯛꯑꯁꯦ ꯍꯥꯏꯕ ꯃꯥꯅ ꯌꯥꯔꯣꯏ ꯍꯥꯏꯕ ꯁꯃꯥꯏꯅ ꯍꯥꯏꯅ ꯂꯩ ꯀꯥꯟꯗꯨꯗ ꯏꯄꯥꯗ ꯊꯂꯛꯑꯦ ꯊꯂꯛꯑꯀꯥꯟꯗ ꯑꯅꯤꯃꯛ ꯆꯦꯜꯂꯦꯕ ꯆꯦꯟꯕ ꯀꯥꯟꯗꯨꯗ ꯏꯄꯥꯁꯤꯦ ꯊꯤꯕ ꯍꯧꯔꯦꯕ ꯇꯣꯔꯁ ꯂꯥꯏꯠ ꯄꯥꯏꯔꯒꯀꯣ ꯏꯃ ꯍꯣꯏꯆꯦ ꯍꯁꯦ ꯍꯧꯒꯂ ꯊꯤ ꯋꯥ ꯍꯧꯔꯦ ꯍꯥꯏꯁꯦ ꯑꯉꯥꯡ ꯌꯥꯝ ꯑꯉꯥꯡ ꯑꯣꯏꯔꯤꯕꯝꯅꯤꯅ ꯆꯍꯤ ꯆꯥꯅꯤꯉꯥꯏꯗꯕꯨ ꯀꯤꯕꯒꯤ ꯑꯗꯨꯝ ꯂꯣꯠꯂꯦꯕ ꯑꯗꯨ ꯀꯥꯟꯗꯨꯗ ꯃꯥꯁꯦ ꯆꯠꯂꯁꯦ ꯍꯥꯏ ꯃꯥꯗꯤ ꯈꯔ ꯍꯟꯕꯅꯤꯅꯀꯣ ꯆꯠꯂꯁꯦ ꯍꯥꯏꯌꯦ ꯑꯩꯅ ꯆꯠꯄ ꯉꯝꯃꯣꯏ ꯍꯥꯏꯕ ꯑꯩꯅ
ꯎꯝ
ꯆꯠꯂꯁꯦ ꯑ ꯆꯠꯄ ꯉꯝꯃꯣꯏ ꯆꯠꯂꯁꯦ ꯆꯄ ꯉꯝꯃꯣꯏ ꯑꯗꯨꯝ ꯍꯥꯏꯌꯦ ꯑꯗꯣ ꯑꯗꯣ ꯅꯪ ꯅꯪ ꯆ ꯉꯝꯗ꯭ꯔꯗꯤ ꯑꯩꯗꯤ ꯀꯩꯅꯣ ꯆꯠꯈ꯭ꯔꯅꯤ ꯁꯤꯐꯥꯏ ꯆꯠꯈ꯭ꯔꯅꯤ ꯍꯥꯏꯌꯦ ꯫
ꯑꯣ ꯑꯗꯨꯝ ꯇꯧꯒꯟꯕꯅꯦ ꯅꯨꯄꯥ ꯁꯤꯡꯁꯦ
ꯇꯧꯕꯅꯤ ꯀꯣ
ꯎꯝ ꯎꯝ
ꯁꯃꯥꯏ ꯆꯠꯀꯅꯤ ꯍꯥꯏꯌꯦ ꯑꯗꯨ ꯑꯗꯨ ꯃꯥꯅ ꯑꯗꯨꯃꯥꯏꯅ ꯍꯥꯏꯕꯒꯤ ꯑꯩꯁꯨ ꯅꯥꯟꯊꯣꯛꯄ ꯉꯝꯗ꯭ꯔꯦꯕ
ꯎꯝ
ꯑꯗꯨꯗ ꯑꯗꯨꯝ ꯆꯦꯜꯂꯦ
ꯎꯝ ꯁꯤꯅꯥꯅꯒ ꯋꯥꯔꯤꯅꯣ
ꯌꯥꯝ ꯅꯣꯛꯅꯤꯡꯕꯅꯦ ꯑꯩꯈꯣꯏꯅꯤꯒꯤꯗꯣ
ꯎꯝ ꯃꯥ ꯕꯕꯥꯁꯨ ꯌꯥꯝ ꯅꯨꯡꯁꯤꯅ ꯂꯨꯅ ꯇꯧꯔꯛꯑꯝꯅꯤ ꯅꯪꯕꯨ ꯃꯣꯏꯒꯤ
ꯎꯝ ꯑꯗꯨꯝ ꯅꯨꯡꯁꯤꯅꯗꯤ ꯇꯧꯋꯦ ꯍꯣꯏ
ꯌꯥꯎ ꯁꯥꯐ꯭ꯔꯥ ꯑꯃꯃ ꯍꯕꯖꯤꯀꯣ
ꯎꯝ ꯑꯩꯁꯦ ꯌꯥꯝ ꯑꯉꯥꯡ ꯑꯣꯏꯅ ꯑꯩꯁꯦ ꯀ꯭ꯂꯥꯁ ꯇꯦꯟꯁꯦ ꯊꯥꯕ ꯐꯪꯗ꯭ꯔꯦꯕ ꯀ꯭ꯂꯥꯁ ꯇꯦꯟꯁꯦ ꯆꯍꯤ ꯆꯍꯤ ꯇꯪꯈꯥꯏꯒꯨꯝꯕ ꯀꯥꯔꯒ ꯆꯠꯄꯅꯦꯕ
ꯎꯝ
ꯑꯗꯣ ꯊꯥꯕꯁꯦ ꯈ ꯐꯪꯗ꯭ꯔꯦ ꯑꯗꯨꯕꯨ ꯑꯃꯨꯛ ꯊꯥꯥꯁꯔꯥꯟꯗꯤ ꯇꯧꯕꯅꯦ ꯑꯗꯨ ꯃꯇꯝꯗꯗꯤ ꯑꯩꯈꯣꯏꯁꯦ ꯏꯀꯥꯏꯒꯟꯕꯗꯣ ꯑꯉꯥꯡꯒꯤ ꯋꯥꯈꯜ ꯑꯣꯏꯕꯅꯤꯅꯀꯣ ꯃꯤ ꯆꯔꯣ ꯑꯣꯏꯔꯛꯇꯅꯤꯅ ꯑꯣꯡꯂꯤ ꯁꯕꯦꯟꯇꯤꯟ ꯏꯌꯔꯁ ꯑꯣꯏꯌꯦꯕ ꯑꯗꯨ ꯃꯇꯝꯗꯨꯗ
ꯑꯥ
ꯑꯗꯨ ꯑꯣꯏꯕꯅꯤꯅ ꯑꯃꯨꯛ ꯀꯔꯤ ꯍꯥꯏꯒꯗ꯭ꯔꯥ ꯑꯩꯈꯣꯏꯒꯤ ꯋꯥꯈꯜꯗꯣ ꯆꯦꯜꯂꯒ ꯑꯃꯨꯛ ꯏꯃꯥꯟꯅꯕ ꯏꯃꯥꯟꯅꯕꯤ ꯃꯌꯥꯝꯗꯨꯗ ꯑꯃꯨꯛ ꯃꯣꯏ ꯃꯔꯥꯛꯇꯨꯗ ꯃꯨꯛ ꯆꯠꯅꯤꯡꯉꯥꯏ ꯏꯀꯥꯏꯕꯗꯣ
ꯑꯥ
ꯎꯝ ꯑꯗꯨꯒꯤ ꯊꯥꯕꯤꯗ꯭ꯔꯦ ꯑꯗꯣ ꯍꯧꯖꯤꯛꯇꯤ ꯑꯁ ꯃꯇꯝ ꯌꯥꯝ ꯆꯪꯒꯅꯤ ꯊꯥꯅꯤꯡꯉꯁꯨ
ꯎꯝ ꯃꯥꯅꯤ ꯅ ꯌ ꯄꯥꯃꯖꯤꯦ ꯀꯌꯥꯝ ꯀꯨꯏꯔꯒꯦ ꯍꯟꯗꯛ ꯅꯥ ꯂꯥꯁꯌꯥ꯭ꯔꯅꯔꯣ ꯅꯠꯇ꯭ꯔ
ꯌꯨꯝ ꯄꯥꯟꯕꯁꯦ ꯍꯁꯤꯗꯤ ꯑꯩ ꯀꯨꯏꯔꯦ꯫
ꯇꯨꯊꯥꯎꯖꯟꯅꯥꯏꯟꯇꯤꯟ ꯗꯒꯤ ꯌꯨꯝ ꯄꯥꯜꯂꯦꯕ
ꯎꯝ
ꯅꯥꯏꯟꯇꯤꯟ ꯇ꯭ꯋꯦꯟꯇꯤ ꯇ꯭ꯋꯦꯟꯇꯤ ꯋꯥꯟ ꯇ꯭ꯋꯦꯟꯇꯤ ꯇ ꯇꯨ ꯐ ꯐꯣꯔꯇꯤꯟ ꯐ ꯇ꯭ꯋ ꯆꯍꯤ ꯇꯔꯦꯠ ꯁꯍꯤ ꯇꯔꯦꯠ ꯆꯨꯗꯔꯦ ꯑꯩꯅ ꯋꯨꯝ ꯄꯂꯛꯄꯁꯦ
ꯎꯝ
ꯎꯝ
ꯌꯝ ꯅꯨꯡꯉꯥꯏꯅ ꯂꯩꯥꯎ ꯀꯣꯅꯪꯁꯨ
ꯎꯝ ꯑꯗꯨꯝꯉꯥꯏ ꯂꯩꯊꯣꯛꯀꯦꯅ ꯗꯔꯀꯥꯔ ꯇꯥꯗꯦꯅ ꯑꯗꯨꯝ ꯋꯥꯈꯜꯗꯗꯤ ꯈꯜꯂꯦ ꯑꯗꯨꯕꯨ
ꯎꯝ ꯑꯣ ꯐ ꯐ ꯃ ꯅꯥꯡꯒꯤ ꯅꯨꯄꯥꯁꯨ ꯎꯝ
ꯃꯤ ꯑꯣꯏꯅ ꯂꯩꯕꯅꯤꯅ ꯑꯗꯨꯝ ꯈꯠꯅ ꯆꯩꯅꯕ ꯃꯇꯝꯗꯁꯨ ꯑꯗꯨꯝ ꯃꯔꯛ ꯃꯔꯛꯇꯗꯤ ꯌꯥꯎꯋꯦ
ꯎꯗꯦ ꯃꯈꯣꯏ ꯁꯥꯎꯏ꯫
ꯎꯝ ꯑꯉꯥꯡꯒ ꯀꯔꯤ ꯀꯔꯥ ꯑꯉꯥꯡ ꯍꯈꯣꯏꯒꯤꯒ ꯄꯩꯁꯥꯒ ꯅꯨꯡꯁꯥꯒꯤ ꯑꯗꯨꯝ ꯍꯥꯏ ꯀꯩꯅꯣ ꯇꯧꯔꯛꯄ ꯀꯥꯟꯗꯗꯤ ꯑꯗꯨꯝ ꯈꯥꯟꯕꯁꯨ ꯌꯥꯎꯋꯦꯕ ꯃꯔꯛ ꯃꯔꯛꯇꯗꯤ ꯑꯗꯨꯝ ꯑꯩꯗꯤ ꯈꯅꯥꯔꯁꯨ ꯋꯥ ꯑꯃꯕꯨ ꯀꯔꯤ ꯍꯥꯏꯒꯗ꯭ꯔꯥ ꯋꯥ ꯉꯥꯡꯗꯕ ꯍꯞꯇꯥ ꯍꯞꯇꯥ ꯋꯥ ꯉꯥꯡꯗꯕ ꯑꯗꯨꯗꯣ ꯑꯩꯗꯤ ꯇꯧꯕ ꯍꯩꯇꯦꯕ ꯍꯧꯖꯤꯛ ꯍꯟꯅꯥꯔꯁꯨ ꯍꯧꯖꯤꯛ ꯑꯃꯨꯛ ꯋꯥ ꯉꯥꯡꯅꯕ ꯍꯧꯔꯅꯤ
ꯑꯣ ꯑꯗꯨꯅ ꯐꯩꯌꯦ ꯑꯗꯨꯅ
ꯈꯟꯅꯔꯒ ꯋꯥ ꯉꯥꯡꯗꯅ ꯑꯗꯨꯝ ꯂꯩꯕꯗꯣ ꯍꯩꯇꯦꯕ ꯑꯩ ꯀꯔꯤ ꯍꯥꯏꯒꯗ꯭ꯔꯥ ꯑꯩꯒꯤ ꯍꯩꯅꯕꯤꯗꯣ
ꯑꯥꯎ ꯑꯧ ꯑꯗꯨꯅ ꯐꯩꯔꯦ ꯎ ꯑꯗꯨꯅ ꯁꯤꯤꯒꯔꯤꯅ ꯑꯗꯨꯝ ꯍꯥꯔꯅꯤ ꯁꯤꯃ ꯌꯥꯝ ꯐꯩꯌꯦꯁꯤꯅ
ꯎꯝ ꯑꯩꯅ ꯈꯪꯗꯦ ꯑꯩꯅ ꯑꯗꯨ ꯇꯧꯒꯟꯕꯒꯤ ꯑꯩꯗꯤ ꯃꯍꯧꯁꯥꯗꯒꯤ ꯑꯗꯨꯝ ꯑꯩꯉꯣꯟꯗ ꯀꯔꯤ ꯍꯥꯏꯒꯗ꯭ꯔꯥ ꯃꯥꯗꯤ ꯑꯗꯨꯃꯥꯏ ꯇꯧꯕꯅꯤ ꯍꯥꯏꯕꯁꯨ ꯑꯃꯨꯛ ꯂꯩꯌꯦꯕ
ꯎꯝ
ꯑꯩꯁꯦ ꯇꯝꯕ ꯍꯧꯁꯤꯔꯅ ꯑꯩꯒꯤ ꯋꯥꯈꯜꯅꯗꯤ ꯈꯟꯗꯤ ꯈꯟꯕꯅꯦ
ꯎꯝ
ꯇꯝꯕ ꯍꯧꯥꯎꯖꯤꯔꯥ ꯍꯥꯏꯗꯤ ꯑꯩꯁꯨ ꯅꯣꯡ ꯅꯤꯅꯤ ꯑꯍꯨꯝꯒꯨꯝꯕ ꯋꯥ ꯉꯥꯡꯗꯅ ꯑꯗꯨꯝ ꯁꯥꯏꯂꯦꯟꯗ ꯂꯩꯕꯗꯣ ꯑꯗꯣ ꯇꯝꯕ ꯍꯧꯁꯤꯔꯅꯗꯤ ꯂꯩꯕꯅꯦ ꯑꯗꯨꯕꯨ ꯈꯪꯗꯦ ꯉꯝꯗꯦꯕ ꯑꯩꯈꯣꯏꯗꯤ
ꯌꯥꯝ ꯅꯨꯡꯁꯤꯌꯦ ꯅꯪꯒꯤ ꯋꯥꯔꯤꯁꯦ ꯑꯗꯣ ꯅꯪꯒꯤ ꯎꯝ ꯅꯪꯒꯤ ꯅꯨꯄꯥꯅꯁꯨ ꯅꯪꯕꯣ ꯑꯗꯨꯝ ꯅꯨꯡꯁꯤꯅ ꯂꯨꯅ ꯇꯧꯔꯝꯅꯤ ꯍꯧꯖꯤꯛ ꯐꯥꯎ
ꯇꯥꯎꯕꯨꯗ ꯇꯥꯎꯋꯦ ꯍꯣꯏ ꯍꯧꯖꯤꯛ ꯍꯧꯖꯤꯛ ꯄꯨꯁꯨ ꯑꯗꯨꯝ ꯇꯧ ꯄꯨꯁꯤ ꯇꯧꯔ ꯂꯩ
ꯎꯝ ꯎꯝ ꯑꯗꯣ ꯅꯪꯒꯤ ꯅꯨꯄꯥꯁꯤꯡꯒꯤ ꯅꯪꯒꯤ ꯅꯨꯄꯥꯗꯣ ꯍꯧꯖꯤꯛꯇꯤ ꯀꯥꯏ
ꯂꯩꯌꯦ ꯂꯣꯏ ꯂꯩꯌꯦ ꯑꯩꯅ ꯐꯃꯨꯡꯗ ꯂꯩꯕ ꯃꯣꯏꯅ ꯀꯤꯠꯆꯟꯗ ꯂꯣꯏ ꯂꯩꯌꯦ
ꯉꯁꯤꯗꯤ ꯅꯣꯡ ꯁꯨ ꯆꯨꯏꯌꯦ ꯋꯦꯗꯔꯁꯨ ꯅꯨꯉꯥꯏꯌꯦ ꯎ ꯑꯣ
ꯏꯃꯥꯇꯣꯟꯁꯦ ꯋꯥ ꯉꯥꯡꯉ ꯆꯪꯕ ꯑꯩꯅ ꯋꯥ ꯉꯥꯡꯒꯅꯨ ꯍꯥꯏꯕ ꯇꯨꯚꯦꯟ ꯂꯩꯊꯣꯛꯑꯣ ꯍꯥꯏꯕ
ꯑꯉꯥꯡ ꯄꯨꯔ ꯊꯣꯛꯈ꯭ꯔꯦ ꯗꯤꯁꯇꯥꯔꯕ ꯇꯧꯔꯛꯀꯅꯨ ꯍꯧꯖꯤꯛ ꯍꯥꯏꯕ ꯑꯩꯅ
ꯑꯣ ꯃꯥꯅꯦ ꯍꯧꯖꯤꯛ ꯗꯤꯁꯇꯥꯔꯕ ꯇꯧꯕ ꯌꯥꯗꯦ ꯑꯩꯈꯣꯏꯒꯤꯗꯤ
ꯎꯝ ꯗꯤꯁꯇꯥꯔꯕ ꯇꯧꯔꯛꯄ ꯌꯥꯗꯦ ꯍꯧꯖꯤꯛꯇꯤ ꯚꯤ ꯑꯥꯏ ꯄꯤꯒꯨꯝꯕꯅꯦ
ꯃꯥꯅꯦꯦ ꯃꯥꯅꯦꯦ ꯑꯆꯧꯕ ꯕꯤꯂꯥꯏꯇꯤꯅꯤ ꯍꯥꯏꯌꯣ
ꯇꯨꯅꯤ ꯂꯩ
ꯎꯝ ꯁꯤꯁꯨ ꯋꯥꯟꯗ ꯁꯤ ꯁꫭꯏꯕ ꯌꯥꯗꯦ ꯍꯥꯏꯅ ꯑꯣ
ꯑꯩꯁꯨ ꯌꯥꯗ꯭ꯔꯦ ꯍꯧꯖꯤꯛ ꯆꯈꯥꯎ ꯌꯥꯝ ꯀꯟꯅ ꯂꯥꯛꯑꯦꯈ꯭ꯔꯦ ꯑꯩ ꯄꯨꯛ ꯅꯥꯏꯌꯦꯕ ꯄꯣꯛꯁꯨ ꯅꯠꯇꯕ ꯃꯊꯛꯇ ꯈꯔ ꯑꯃ ꯂꯩꯕꯗꯣ
ꯑꯥ ꯑꯣ
ꯆꯈꯥꯎ ꯒꯦꯁꯇ꯭ꯔꯤꯛ ꯀꯜꯂꯗꯤ ꯅꯥꯕ ꯃꯐꯝꯗꯣ ꯑꯁ ꯑꯩꯅ ꯉꯁꯥꯏꯗꯣ ꯆꯥꯛ ꯆꯥꯗ꯭ꯔꯤꯉꯩ ꯉꯁꯥꯏꯗꯣ ꯄꯥꯏꯟꯅꯦꯄꯜꯗꯣ ꯆꯥꯕ ꯃꯁꯨꯡ ꯑꯃꯈꯛꯇꯪ ꯆꯥꯕꯅꯦ ꯑꯗꯨ ꯌꯥꯗ꯭ꯔꯦꯕ
ꯎꯝ ꯑꯦꯟꯇꯔꯤꯁ ꯇꯃꯗ ꯑꯗꯨ ꯆꯥꯔꯗꯤ ꯐꯠꯇꯕꯅꯤ
ꯑꯗꯨꯒ ꯉꯔꯥꯡ ꯅꯨꯡꯗꯥꯡꯗꯣ ꯍꯪꯒꯥ